ꯇꯥꯕ꯭ꯔꯣ
ꯇꯥꯏꯌꯦ ꯅꯪꯒꯤ ꯈꯣꯟꯖꯦꯜ ꯈꯛꯇꯅꯦ ꯑꯩꯅ ꯇꯥꯔꯤꯁꯦ
ꯌꯥꯝ ꯅꯨꯡꯁꯤꯗ꯭ꯔꯣ
ꯌꯥꯝ ꯅꯨꯡꯁꯤꯔꯦ
ꯀꯞꯄꯣ ꯑꯗꯨꯗꯤ
ꯑꯁ ꯀꯝꯅꯤꯗꯦꯍꯥ ꯑꯗꯨꯗꯤ ꯍꯔꯦꯟꯅ ꯀꯞꯔꯒꯦ ꯏꯊꯟꯇ ꯍꯥꯥ ꯅꯨꯁꯤ ꯈꯛꯇ ꯇꯥꯔ ꯅꯣꯡꯃꯩ ꯃꯈꯣꯟ ꯍꯥꯏꯕ
ꯍꯣꯏ
ꯄꯥꯢꯌꯦ
ꯇꯥꯕ꯭ꯔꯥ ꯀꯌꯥꯃꯨꯛ ꯇꯥꯕ꯭ꯔꯥ
ꯈꯤꯇꯪ ꯈꯠꯇꯅꯦꯗ
ꯑꯣ
ꯄꯨꯟꯗꯕ ꯀꯨꯏꯔꯦꯀꯣ
ꯇꯨꯏꯔꯦ ꯅꯪꯁꯨ ꯂꯥꯑꯣ
ꯍꯣꯏ ꯅꯣꯡꯃ ꯂꯥꯛꯀꯦ
ꯍꯣꯏ ꯑꯩꯈꯣꯏꯒꯤꯗ ꯁꯅꯔꯁꯤꯀꯣ
ꯍꯣꯏ ꯑꯩꯗꯤ ꯉꯁꯤꯀꯨꯝꯕ ꯁꯅꯥꯁꯔꯥꯅꯗꯤ ꯈꯟꯕꯅꯦ ꯑꯗꯨꯕꯨ ꯑꯃꯗꯨꯁꯨ ꯑꯝꯇ ꯍꯥꯏꯔꯛꯇꯦ
ꯉꯁꯤꯗꯤꯀꯣ ꯑꯁꯤꯗ ꯀꯩꯅꯣꯗꯣ ꯂꯥꯛꯀꯦ ꯍꯥꯏꯕ ꯑꯗꯨꯒꯤ
ꯀꯅꯥ
ꯎꯝ
ꯑꯩꯈꯣꯏꯗꯒꯤ ꯎꯝ
ꯅꯃꯥꯟꯕꯤꯔꯣ ꯀꯅꯥꯅꯣ
ꯑꯩꯈꯣꯢ ꯈꯨꯟꯗꯒꯤ ꯃꯤ ꯈꯔ ꯉꯧꯕꯗꯣ
ꯑꯣ ꯑꯣ
ꯑꯗꯣ
ꯑꯥ ꯀꯩꯅꯣꯗ ꯂꯩꯕꯗꯨꯔꯣ
ꯍꯣꯏ
ꯃꯊꯛꯗꯥ
ꯎꯝ
ꯑꯃꯗꯨꯢꯗꯤ
ꯀꯅꯥꯅꯣ
ꯑꯃ ꯑꯩꯒ ꯂꯩꯃꯤꯟꯅꯕ ꯍꯥꯟꯅ
ꯑꯣꯑꯣ ꯃꯥꯁꯨ ꯂꯥꯛꯑꯦ
ꯍꯧꯖꯤꯛꯔꯣ
ꯎꯝ ꯑꯗꯩ ꯍꯣꯏ
ꯅꯊꯟꯗꯔꯣꯑꯣ
ꯃꯊꯟꯇꯅꯦ ꯍꯥꯏ꯫
ꯑꯃꯗꯨꯗꯤ ꯂꯩꯍꯧꯈ꯭ꯔꯦ?
ꯍꯣꯏ
ꯐꯔꯦꯅꯦ꯫
ꯑꯩꯒ ꯋꯥꯔꯤ ꯁꯅꯕ ꯅꯨꯡꯉꯥꯏꯕ꯭ꯔꯥ?
ꯅꯪ ꯈꯛꯇ ꯉꯥꯏꯔꯦ ꯅꯨꯡꯉꯥꯏꯕ ꯑꯧ ꯅꯨꯡꯉꯥꯏꯌꯦ ꯅꯪꯗꯤ꯫
ꯅꯨꯡꯉꯥꯏꯔꯝꯃꯗꯤ ꯐꯔꯦ ꯅꯨꯡꯉꯥꯏꯗ꯭ꯔꯗꯤ ꯏꯀꯥꯏꯖꯩꯌꯦ꯫
ꯌꯥꯔꯦꯍꯦ ꯋꯥꯔꯤꯗꯤ꯫
ꯏꯀꯥꯏꯖꯩꯍꯦ꯫
ꯏꯀꯥꯏꯒꯅꯣ ꯏꯀꯥꯏꯒꯅꯨ
ꯋꯥꯔꯤ ꯅꯠꯇꯦ ꯑꯁꯦꯡꯕꯅꯦ꯫
ꯑꯗꯨꯝ ꯁꯥꯟꯅꯔꯤꯅꯦ ꯀꯩꯅꯣ꯫
ꯆꯨꯝꯃꯤꯅꯦ ꯑꯗꯨꯁꯨ꯫
ꯑꯁꯦꯡꯕꯒꯤ ꯑꯩ ꯅꯥꯒꯦ ꯇꯧꯔꯦ ꯑꯁ ꯋꯥ ꯐꯥꯎ ꯉꯥꯡꯕ ꯉꯝꯗ꯭ꯔꯦ ꯑꯩ꯫
ꯍꯤꯗꯥꯛ ꯆꯥꯎꯑꯣ꯫
ꯈꯪꯗꯦꯅꯦ ꯈꯤꯇꯪ ꯅꯥꯔꯛꯑꯗꯤ ꯆꯥꯔꯛꯀꯦ꯫
ꯍꯣꯏ ꯁ꯭ꯀꯨꯜ ꯆꯠ꯭ꯔꯒ ꯑꯃꯨꯛ ꯅꯥꯔꯒ ꯂꯩꯔꯗꯤ ꯅꯪ ꯌꯔꯔꯣꯏ꯫
ꯈꯪꯗ꯭ꯔꯦꯅꯦ ꯅꯪ ꯁ꯭ꯀꯨꯜꯗꯤ ꯆꯠꯂꯝꯒꯅꯤꯀꯣ?
ꯍꯣꯏ
ꯅꯕꯥꯅꯤꯗꯤ ꯀꯩꯗꯧꯔꯒ ꯂꯩꯔꯦ?
ꯀꯔꯤ ꯀꯅꯥ? ꯍꯥꯏꯕꯗꯤ?
ꯅꯪ ꯍꯧꯖꯤꯛ ꯂꯥꯛꯑꯦ ꯍꯥꯏꯕꯗꯥꯏꯅꯦ꯫
ꯑꯣ ꯍꯣꯏ ꯂꯥꯛꯑꯦ ꯃꯥꯗꯤ ꯐꯝꯃꯒ ꯂꯩꯌꯦ꯫
ꯅꯕꯅꯤꯅ ꯂꯛꯑꯕꯣ?
ꯑꯃꯗꯤ ꯂꯛꯇ꯭ꯔꯤ꯫
ꯑꯉꯧꯕꯗꯨꯔꯣ ꯂꯥꯛꯇ꯭ꯔꯤ꯫
ꯎꯝ
ꯀꯣꯏꯕ ꯆꯠꯄ ꯌꯥꯔꯤꯅꯦ ꯑꯗꯨꯗꯤ꯫
ꯑꯁ ꯆꯠꯂꯣꯏꯗ꯫
ꯑꯁ ꯑꯩꯁꯨ ꯐꯣꯟ ꯐꯖꯕ ꯄꯥꯏꯅꯤꯡꯉꯦꯍꯦ ꯀꯦꯃꯦꯔꯥ ꯅꯝꯅꯤꯡꯉꯦ꯫ ꯅꯪꯗꯨ ꯅꯝꯃꯤ ꯅꯪ ꯗꯥꯗꯥꯒꯤ ꯂꯩꯔꯤꯗꯨꯗꯤ꯫
ꯑꯗꯨꯔꯣꯏꯔꯁꯨ ꯑꯩꯒꯤ ꯅꯠꯇꯕꯅꯤꯅ꯫
ꯑꯗꯨ ꯑꯣꯏꯔꯁꯨ ꯚꯗꯤꯑꯣꯒꯨꯝꯕ ꯅꯝꯕꯗꯤ ꯌꯥꯏꯅ꯫
ꯎꯝ ꯅꯪ ꯎꯔꯨꯞꯄ꯭ꯔꯦꯟꯅ ꯇꯧꯅꯤꯡꯗ꯭ꯔꯣ? ꯎꯝ
ꯐꯖꯅ ꯇꯥꯗꯦ ꯍꯥꯏꯔꯛꯑꯣ ꯑꯃꯨꯛꯀ꯫
ꯀꯩꯍꯥꯏꯕ?
ꯇꯥꯕ꯭ꯔꯣ? ꯐꯖꯅ ꯇꯥꯗꯦꯕ꯫
ꯇꯥꯔꯦ ꯅꯪ ꯎꯔꯨꯄ꯭ꯂꯦꯟ ꯇꯣꯡꯅꯤꯡꯗ꯭ꯔꯣ ꯎꯔꯨꯄ꯭ꯔꯦꯟ ꯇꯣꯡꯅꯤꯡꯗ꯭ꯔꯣ
ꯇꯣꯡꯅꯤꯡꯉꯦꯕ
ꯑꯩꯁꯨ ꯇꯣꯡꯅꯤꯡꯉꯦ
ꯆꯠꯂꯁꯤꯅꯦ
ꯇꯥꯅꯤꯡꯉꯦ ꯌꯥꯝꯅ
ꯑꯗꯣ ꯇꯨꯋꯦꯞ ꯂꯣꯏꯔꯗꯤ ꯆꯠꯂꯁꯤ ꯍꯥꯏꯕꯅꯦ ꯏꯕꯥꯟꯅꯤ
ꯇꯣꯡꯉꯨꯁꯦ ꯍꯥꯏꯔꯣ
ꯑꯝ
ꯑꯝ ꯍꯣꯏ ꯌꯦꯡꯉꯁꯦ ꯑꯩꯒꯤ ꯏꯁꯀ꯭ꯔꯥꯗꯣ ꯌꯕ꯭ꯔꯥ ꯌꯗꯕ꯭ꯔꯥ
ꯑꯩ ꯐꯣꯟꯅ ꯀꯩꯅꯣ ꯆꯠꯄꯁꯤꯡꯗꯤ ꯑꯗꯨꯒꯨꯝꯕꯗꯣ ꯑꯝ ꯂꯩꯔꯗꯤ ꯀꯩꯝꯇ ꯈꯟꯒꯅꯣ ꯐꯥꯎꯟꯗꯦꯁꯟ ꯑꯗꯨꯝ ꯊꯥꯕ ꯌꯥꯏ ꯍꯥꯏꯅꯦ ꯅꯪ ꯐꯥꯎꯟꯗꯦꯁꯟꯗꯤ ꯂꯩꯕ ꯇꯥꯔꯦ ꯍꯦ
ꯍꯣꯏ ꯃꯦꯀꯞ ꯇꯧꯗ꯭ꯔꯗꯤ ꯌꯥꯗꯕꯅꯦ
ꯑꯗꯨꯅꯦ ꯏꯆꯦ ꯑꯁ ꯅꯪꯒꯤ ꯃꯦꯀꯞꯇꯣ ꯇꯧꯔꯅꯤ ꯅꯪꯒꯤ ꯃꯥꯏꯗꯣ ꯐꯥꯖꯔꯅꯤ ꯍꯦ ꯅꯨꯡꯇꯤꯒꯤ ꯇꯧꯔꯅꯤ ꯃꯣꯏꯅ ꯆꯠꯄꯗꯨꯗꯤ ꯑꯗꯨꯝ ꯌꯥꯝ ꯇꯧꯔꯒ ꯆꯠꯂꯦꯗꯅ
ꯅꯨꯡꯇꯤꯒꯤ ꯑꯗꯨꯝ ꯇꯧꯕꯅꯦ ꯃꯣꯏ ꯇ꯭ꯔꯦꯅꯤꯡ ꯇꯧꯕꯁꯨ ꯀꯣ
ꯑꯝ ꯃꯥꯃꯟꯁ
ꯃꯦꯀꯞ ꯃꯦꯀꯞ ꯇꯧꯗ꯭ꯔꯗꯤ ꯁꯥꯎꯋꯦ ꯍꯥꯏꯌꯦ
ꯑꯣ
ꯏꯃꯥꯟꯅꯕꯤꯒꯤ ꯃꯆꯦꯁꯨ ꯆꯠꯂꯦꯕꯀꯣ
ꯑꯗꯣ ꯊꯣꯛꯈ꯭ꯔꯕꯣꯗꯣ ꯀꯩꯅꯣꯗꯣ ꯅꯨꯄꯤ ꯑꯃꯗꯣ ꯉꯧꯕꯗꯣ
ꯑꯣ ꯑꯗꯣ ꯃꯥ ꯑꯝ ꯇꯧꯗꯕ ꯃꯥꯜꯂꯦ ꯃꯥ ꯀꯣꯂꯦꯖ ꯂꯣꯏꯔꯒ ꯇꯧꯒꯅꯤ ꯍꯥꯏꯕꯅꯦ
ꯀꯩꯒꯤꯔꯥ ꯈꯜꯂꯒ ꯀꯩ ꯊꯥꯕꯛꯅꯣ ꯃꯥꯒꯤꯗꯣ ꯑꯃꯗꯨꯗꯤ ꯑꯣꯏꯔꯝꯃꯔꯣꯏ ꯄꯥꯏꯕꯗꯨꯗꯤ ꯑꯣꯏꯔꯝꯃꯔꯣꯏ ꯑꯃꯒꯤ ꯑꯣꯏꯔꯝꯒꯅꯤ ꯑꯗꯨꯅꯦꯕ ꯄꯥꯏꯕꯒꯨꯝꯕ ꯊꯣꯛꯑꯗꯤ ꯁꯨꯃꯥꯡ ꯃꯥꯡꯍꯜꯂꯔꯣꯏꯕ
ꯑꯝ
ꯃꯥꯗꯤ ꯅꯈꯣꯏꯗꯤ ꯃꯁꯛꯁꯨ ꯐꯥꯖꯕꯅꯤꯅ ꯑꯩꯗꯤ ꯑꯁ ꯂꯣꯏꯔꯦꯍꯦ
ꯍꯦ ꯁꯛ ꯐꯥꯖꯕ ꯐꯖꯗꯕꯩ ꯋꯥ ꯅꯠꯇꯦ
ꯑꯗꯨ ꯑꯣꯏꯔꯁꯨ ꯁꯛ ꯐꯥꯖꯕ ꯁꯤꯡꯅꯤꯡꯗꯤ ꯑꯗꯨꯝ ꯆꯥꯒꯜꯂꯤꯅꯤꯗ
ꯇꯥꯕ꯭ꯔꯣ
ꯇꯥꯏꯌꯦ
ꯑꯁ ꯅꯪ ꯀꯩꯅꯣ ꯂꯩꯔꯗꯤ ꯍꯪꯕꯤꯌꯨꯅꯦ ꯅꯃꯥꯟꯅꯕꯤꯁꯤꯡꯕꯨ
ꯀꯩꯅꯣ
ꯑꯩꯒꯤ ꯀ꯭ꯂꯥꯁ ꯇꯨꯋꯦꯜꯀꯤ ꯅꯣꯠꯕꯨꯛ ꯇꯦꯛꯁꯕꯨꯛ
ꯂꯩꯇꯦꯗ ꯃꯣꯏꯒꯤ ꯐꯥꯎ ꯂꯩꯇꯦ ꯍꯪꯐꯝ ꯂꯩꯇꯦꯗ
ꯅꯣꯏ ꯈꯨꯟꯗ ꯂꯩꯅꯤꯉꯥꯏ ꯃꯥꯜꯂꯦꯀꯣ ꯂꯩꯇꯦꯀꯣ
ꯃꯥꯥꯟꯗꯦꯗ
ꯅꯪꯒꯤꯗꯤ ꯂꯣꯏ ꯁꯨꯔꯝꯃꯅꯤꯀꯣ
ꯍꯣꯏ ꯑꯩꯒꯤꯗꯤ ꯂꯣꯏ ꯁꯨꯔꯦ
ꯐꯔꯦꯅꯦ ꯑꯩꯒꯤꯗꯤ ꯌꯥ ꯑꯅꯤ ꯑꯍꯨꯝ ꯋꯥꯠꯂꯤ
ꯑꯣ ꯑꯩꯒꯤꯗꯤ ꯂꯣꯏ ꯁꯨꯔꯦ ꯑꯗꯨꯅꯤ
ꯇꯥꯏꯌꯦ ꯅꯪꯒꯤ ꯀꯩꯅꯣ ꯈꯣꯟꯖꯦꯟꯗꯣ
ꯑꯗꯨꯅꯦ ꯕꯦꯛꯒ꯭ꯔꯥꯎ ꯗꯨꯑꯣꯏꯌꯦ
ꯅꯨꯡꯁꯥ ꯑꯃꯧꯛ ꯊꯣꯔꯥꯛꯑꯦꯍꯦ
ꯐꯠꯇ꯭ꯔꯣ ꯅꯨꯡꯁꯥ ꯊꯣꯛꯑꯕꯅ
ꯎ ꯐꯠꯇꯦ ꯅꯣꯡ ꯆꯨꯕꯅ ꯐꯩꯌꯦ ꯑꯩꯗꯤ ꯇꯨꯝꯃꯒ ꯚꯤꯗꯤꯑꯣ ꯌꯦꯡꯕ
ꯑꯁ ꯑꯩꯗꯤ ꯅꯨꯡꯁꯥ ꯊꯣꯛꯄꯅ ꯄꯥꯝꯃꯦ
ꯑꯩꯈꯣꯏꯒꯤ ꯅꯤꯁꯗꯗꯤ ꯁꯤꯗꯗꯤ ꯁꯥꯕꯅꯤꯅ ꯇꯜꯂꯦꯕ
ꯎꯝ
ꯍ ꯄꯩꯁꯥꯅꯋꯥꯕꯅꯦ ꯑꯁ
ꯅꯪꯁꯟꯇ ꯅꯠꯇꯦ
ꯄꯁꯅ ꯑꯁ ꯑꯩꯈꯣꯏ ꯀꯩꯅꯣ ꯎ ꯀꯩꯅꯣ ꯂꯣꯏꯕꯗꯣ ꯄꯨꯡ ꯑꯍꯨꯝꯗꯅꯤꯀꯣ ꯑꯁ ꯑꯅꯤꯗ ꯂꯣꯏꯔꯗꯤ ꯆꯞ ꯆꯥꯒꯗꯧꯕꯅꯦ
ꯑꯗꯨꯅꯦ ꯑꯁ ꯄꯨꯡ ꯑꯍꯨꯝ ꯐꯝꯕ ꯉꯝꯗꯦ
ꯄꯨꯡ ꯃꯤ ꯑꯇꯩ ꯈꯣꯏꯗꯤ ꯌꯥꯝ ꯉꯟꯅ ꯇꯧꯋꯦꯀꯣ
ꯍꯣꯏ ꯌꯥꯝ ꯉꯜꯂꯦ ꯑꯩꯈꯣꯏ ꯈꯛꯇ ꯉꯥꯏꯔꯦ ꯊꯦꯡꯅ ꯊꯥꯕꯗꯣ
ꯑꯩꯒꯤꯗꯤ ꯃꯇꯝ ꯅꯥꯏꯗ꯭ꯔꯦ ꯄꯨꯡ ꯑꯍꯨꯝꯗ ꯂꯣꯏꯔꯦ ꯑꯍꯨꯝꯗ ꯂꯣꯏꯔꯒ ꯑꯃꯨꯛ ꯕꯖꯥꯔꯗ ꯀꯨꯝꯊꯥꯂꯒ ꯑꯩꯈꯣꯏ ꯑꯃꯨꯛ ꯒꯔꯤ ꯑꯗꯨꯝ ꯐꯝꯃꯦ ꯄꯨꯡ ꯃꯔꯤ ꯑꯗꯨꯝ ꯍꯦꯜꯂꯦꯕ ꯑꯩꯈꯣꯏꯅ ꯂꯥꯞꯄꯗꯣ ꯔꯦꯁ ꯇꯧꯅꯤꯡꯉꯥꯏ ꯇꯝ ꯂꯩꯇ꯭ꯔꯦ ꯉꯥꯏꯍꯥꯛ ꯂꯩꯔ ꯀꯣꯆꯤꯛ ꯑꯃꯨꯛ ꯆꯠꯂꯅꯤ
ꯎꯝ ꯑꯗꯣ ꯂꯥꯛꯑꯒ ꯆꯥꯛ ꯏꯟꯖꯥꯛ ꯊꯣꯡꯉꯅꯤ
ꯑꯗꯨꯅꯦ
ꯇꯥꯜꯂꯦꯗꯀꯣ
ꯇꯪ ꯉꯟꯅ ꯀꯩꯅꯣ ꯇꯧꯔꯅꯤ ꯐꯗꯣꯏꯅꯦ
ꯑꯗꯨꯅꯦ
ꯑꯦ ꯑꯃꯗꯨꯁꯨ ꯀꯣꯜ ꯇꯧꯔꯒ ꯁꯨꯝ ꯄꯥꯏ ꯄꯥꯏꯈꯠꯇꯦ ꯑꯣꯟꯂꯥꯏꯟꯁꯨ ꯂꯩꯇꯦ ꯀꯗꯥꯏ ꯆꯈꯃꯣ ꯃꯇꯨ ꯀꯣꯏꯕ ꯆꯠꯂꯝ ꯃꯗꯨ꯭ꯔꯥ
ꯑꯗꯨꯝ ꯇꯧ ꯇꯧꯑꯣ
ꯑꯩ ꯑꯃꯨꯔꯛꯇꯤ ꯇꯧꯈ꯭ꯔꯕꯅꯦꯕ ꯑꯃꯨꯔꯛ ꯈꯛꯇꯅꯤꯗ ꯇꯧꯕ
ꯑꯗꯣ ꯔꯦꯄꯤꯠ ꯔꯦꯄꯤꯠ ꯇꯧꯑꯣ
ꯎꯝ ꯀꯔꯤ ꯏꯟꯖꯥꯡ ꯆꯥꯏ ꯍꯥꯏꯕ ꯉꯁꯤ
ꯎꯝ ꯃꯇꯔꯒ ꯌꯦꯟꯗꯦꯝ
ꯎꯝ ꯅꯣꯏ ꯗꯗꯥꯗꯤ ꯑꯝꯇ ꯊꯣꯡꯗ꯭ꯔꯣ
ꯊꯣꯡꯗꯦ
ꯊꯣꯡꯉꯣꯏꯅꯦ ꯃꯥꯗꯤ ꯄꯨꯡ ꯀꯩ ꯑꯗꯨꯝ ꯅꯨꯃꯤꯠ ꯆꯨꯞꯄ ꯑꯗꯨꯝ ꯐ꯭ꯔꯤꯗ ꯂꯩꯕ꯭ꯔꯥ
ꯂꯩꯕꯅꯦ
ꯑꯥ ꯑꯩ ꯅꯣꯏꯗ ꯀꯥꯡ ꯌꯥꯝꯗ꯭ꯔꯣ
ꯂꯩꯕꯨꯗꯤ ꯂꯩꯌꯦꯕ ꯑꯩ ꯑꯗꯨ ꯌꯥꯝꯕꯗꯤ ꯅꯠꯇꯦꯗ
ꯑꯁꯤꯗ ꯐꯥꯎꯗꯤ ꯀꯥꯡ ꯍꯧꯖꯤꯛ ꯂꯩꯔꯤ ꯑꯗꯨ ꯉꯥꯍꯥꯛ ꯂꯩꯔꯗꯤ ꯂꯩꯔꯔꯣꯏ
ꯑꯣ
ꯂꯥꯏꯔꯤꯛ ꯄꯥꯅꯤꯡꯉꯥꯏꯁꯨ ꯇꯜꯂꯦ
ꯄꯥꯅꯤ ꯍꯥꯏꯔꯁꯨ ꯇꯜꯂꯦ ꯄꯥꯈꯠꯁꯨ ꯄꯥꯈꯠꯂꯦ
ꯊꯥꯗꯤ ꯌꯥ ꯌꯥꯝꯗ꯭ꯔꯦꯍꯦ
ꯌꯥꯝꯗ꯭ꯔꯦ ꯂꯩꯇ꯭ꯔꯦ ꯃꯇꯝꯗꯣ
ꯑꯗꯨꯅꯦ ꯄꯥꯈꯜꯂꯦꯍꯦ ꯑꯈꯣꯏꯗꯤ ꯑꯁ ꯑꯩ ꯄ꯭ꯔꯦꯛꯇꯤꯀꯦꯜ ꯑꯝꯐꯥꯎ ꯇꯧꯗ꯭ꯔꯦ ꯍꯌꯦꯡ ꯂꯧꯔꯒꯦ ꯑꯗꯨꯒ ꯇꯧꯔꯒꯦ ꯑꯗꯨꯒ ꯃꯊꯪ ꯊꯥꯡꯖꯥꯗꯁꯨ ꯇꯨꯢ ꯀꯣꯆꯤꯡꯒꯤ ꯇꯦꯁ ꯂꯩꯌꯦꯅꯦ ꯑꯃꯨꯛ
ꯅꯣꯏ ꯅꯪ ꯄ꯭ꯔꯦꯛꯇꯤꯀꯦꯜꯒꯤ ꯅꯣꯕꯨꯛ ꯂꯩꯕ꯭ꯔꯥ ꯂꯣꯏꯅꯃꯛ
ꯍꯣ ꯂꯩꯗ꯭ꯔꯤꯌꯦ ꯂꯩꯔꯅꯤ
ꯅꯍꯥꯟ ꯀ꯭ꯂꯥꯁ ꯏꯂꯚꯦꯟꯒꯤ ꯂꯩꯔꯗꯤ ꯑꯗꯨ ꯇꯧꯋꯣ
ꯑꯗꯨ ꯀꯣꯟꯅꯒꯗ꯭ꯔꯣ
ꯅꯠꯇꯦ ꯀꯣꯕꯔꯗꯣ
ꯑ ꯑꯩ ꯑꯃꯈꯠꯇ ꯂꯩꯌꯦ ꯀꯣꯕꯔꯒꯤꯗꯣ ꯑꯇꯩꯗꯤ ꯀꯩꯅꯣꯒꯤ ꯈꯛꯇ ꯂꯩꯕ ꯑꯩꯅ
ꯑꯗꯣ ꯆꯦꯗꯣ ꯀꯌꯥ ꯄꯤꯕ꯭ꯔꯥ
ꯈꯪ ꯆꯦꯗꯤ ꯍꯣꯡꯕꯅꯦ
ꯑꯩꯁꯨ ꯂꯩꯒꯦ ꯑꯗꯣ ꯀꯩꯅꯣꯒꯤ
ꯅꯍꯥꯟ ꯑꯦꯂꯚꯦꯟꯒꯤ ꯂꯩꯔꯗꯤ ꯌꯥꯕꯅꯦ ꯑꯩꯗꯤ ꯂꯩꯕꯨꯗꯤ ꯂꯩꯌꯦꯕꯀꯣ ꯑꯗꯣ ꯑꯩ ꯌꯨꯝꯗ ꯆꯠꯇꯕꯒꯤ ꯑꯗꯨꯝ ꯂꯩꯔꯦ
ꯅꯪ ꯕꯩ ꯑꯥ ꯍꯣꯝ ꯁꯥꯏꯟꯁꯔꯣ
ꯑꯣ
ꯑꯩ ꯅꯍꯥꯟ ꯇꯧ ꯑꯩ ꯂꯧꯗ꯭ꯔꯕ ꯃꯥꯜꯂꯦ ꯑꯗꯣ ꯂꯧꯔꯗꯤ
ꯑꯣ ꯑꯣ ꯄꯤꯗꯕ꯭ꯔꯥ ꯅꯣꯏꯒꯤ
ꯄꯤꯗꯦ
ꯑꯩꯈꯣꯏꯒꯤꯗꯤ ꯑꯃꯥ ꯈꯛ ꯄꯤꯌꯦ
ꯑꯣ ꯑꯩꯗꯤ ꯐꯪꯉꯦꯟꯕ ꯌꯥꯝ ꯇꯥꯡꯉꯦ
ꯇꯥꯡꯉꯦ ꯁꯚꯦꯟꯇꯤ ꯐꯥꯏꯐꯅꯦ
ꯑꯁ ꯂꯣꯏꯔꯦꯍꯦ ꯑꯅꯤ ꯑꯍꯨꯝ ꯂꯧꯔꯗꯤ ꯄꯩꯁꯥ ꯂꯩꯔꯣꯏꯍꯦ
ꯑꯗꯨꯅꯦ ꯑꯩꯗꯤ ꯑꯃꯈꯛꯇꯪ ꯂꯧꯕꯒꯤ ꯐꯔꯦ
ꯎꯝ ꯑꯩ ꯍꯧꯖꯤꯛ ꯑꯁ ꯕꯩꯌꯣꯗꯒ ꯑꯅꯤ ꯊꯣꯛꯂꯛꯑꯦꯅꯦ
ꯀꯃꯥꯏꯅ
ꯀꯩꯅꯣ ꯕꯣꯟ